ꯇꯥꯏꯀꯣ
ꯑ ꯇꯥꯔꯦ ꯇꯥꯔꯦ ꯍꯦ
ꯑ ꯃꯇꯝꯗꯣ ꯌꯧꯈ꯭ꯔꯕ ꯃꯥꯜꯂꯦ ꯑꯩꯈꯣꯏꯒꯤ
ꯎꯝ ꯑꯗꯨ ꯑꯣꯏꯔ ꯃꯥꯜꯂꯦ
ꯑ ꯑꯗꯨ ꯅꯪꯒꯤ ꯑ ꯔꯤꯖꯨꯃꯤꯒꯨꯝꯕꯗꯤ ꯂꯩꯔꯝꯒꯤꯅꯤꯀꯣ
ꯎꯝ ꯑꯩ ꯔꯤꯖꯨꯃꯤꯗꯨ ꯂꯩꯕꯅꯦ ꯂꯩꯕꯗꯤ ꯍꯣꯏ
ꯑ ꯐꯖꯅ ꯁꯦꯝꯔꯒ ꯑꯗꯨꯝ ꯄꯤꯊꯣꯛꯄ ꯌꯥꯏꯅꯦ ꯅꯪꯅ ꯏꯁꯇꯦꯠ ꯑꯇꯣꯞꯄꯒꯨꯝꯕꯗꯁꯨ ꯇꯧꯅꯤꯡꯔꯗꯤꯀꯣ
ꯎꯝ
ꯌꯥꯝ ꯂꯩꯒꯤꯅꯤ ꯏꯂꯚꯦꯟ ꯇꯨꯋꯦꯜꯐ ꯂꯧꯕ ꯌꯥꯏꯅꯀꯣ
ꯏꯂꯚꯦꯟ ꯇꯨꯋꯦꯜꯐ ꯍꯣꯏ ꯏꯂꯚꯦꯟ ꯇꯨꯋꯦꯜꯐꯇ ꯑ ꯆꯍꯤ ꯑꯃ ꯗꯤ ꯀꯩꯅꯣ ꯇꯧꯕꯤꯑꯕ ꯁꯤ ꯑꯩꯈꯣꯏꯒꯤ ꯀꯩꯅꯣꯗ
ꯑꯣ
ꯑꯦꯃꯥꯇꯣꯟ ꯑꯃꯁꯦ ꯄ꯭ꯔꯤꯟꯁꯤꯄꯜ ꯑꯣꯏꯕꯀꯣ
ꯑꯣ ꯑꯣ
ꯑꯗꯒꯤ ꯁꯤ ꯍꯥꯏꯌꯔ ꯁꯦꯀꯦꯟꯗꯔꯤꯒꯤ ꯑꯗꯨꯗ ꯃꯣꯏ ꯑꯣꯖꯥ ꯑꯃ ꯎꯝ ꯅꯥꯗꯅ ꯁꯥꯗ꯭ꯔꯕ
ꯑꯣ
ꯃꯥꯒꯤ ꯀꯩꯅꯣꯗꯣ ꯇꯧꯕꯤꯌꯣꯅ ꯆꯍꯤ ꯑꯃꯗꯤ ꯇꯧꯔꯤꯌꯦ
ꯑ ꯑꯣ ꯗꯨ ꯅꯪꯒꯤ ꯔꯤꯖꯨꯃꯤꯗꯗꯤ ꯑꯗꯨꯝ ꯏꯕ ꯌꯥꯏꯀꯣ ꯏꯔꯒ ꯃꯣꯏꯅ ꯚꯦꯔꯤꯐꯥꯏ ꯇꯧꯕ ꯌꯥꯏꯀꯣ
ꯚꯦꯔꯤꯐꯥꯏꯠ ꯇꯧꯕꯗꯨꯔꯣ ꯍꯣꯏ ꯍꯣꯏ ꯌꯥꯒꯅꯤ ꯌꯥꯒꯅꯤ ꯑꯗꯨꯕꯨꯗꯤ ꯌꯥꯒꯅꯤ
ꯑ ꯑꯗꯨꯗꯤ ꯌꯥꯝ ꯂꯩꯒꯅꯤꯗ ꯑꯗꯨ ꯑꯣꯏꯔꯁꯨ ꯑ ꯁ꯭ꯀꯨꯜ ꯏꯂꯕꯦꯟ ꯇꯨꯌꯦꯦꯜꯐꯄꯨ ꯅꯠꯇ꯭ꯔꯒ ꯍꯣꯏ ꯀ꯭ꯂꯥꯁ ꯇꯦꯟ ꯇꯝꯕꯕꯨ ꯂꯧꯒꯦ ꯍꯥꯏꯔꯗꯤ ꯃꯣꯏꯁꯨ ꯕꯤ ꯑꯦꯒꯨꯝꯕꯁꯨ ꯑꯗꯨꯝ ꯍꯪꯕꯅꯤꯀꯣ
ꯎꯝ ꯕꯤꯑꯦꯠ ꯑꯗꯨꯝ ꯕꯤ ꯑꯦꯠ ꯍꯪꯅꯕꯗ ꯎꯝ ꯆꯨꯝꯃꯦ ꯆꯨꯝꯃꯦ ꯕꯤ ꯑꯦꯠ ꯑꯗꯨꯝ ꯍꯪꯕꯅꯦ
ꯑ ꯕꯤꯌꯦꯟ ꯍꯪꯉꯦ ꯑꯗꯨ ꯑꯩꯈꯣꯏꯅ ꯉꯝꯗ꯭ꯔꯁꯨ ꯑ ꯕꯤ ꯌꯦꯗ ꯂꯩꯇ꯭ꯔꯗꯤ ꯃꯣꯏꯁꯨ ꯑ ꯂꯦꯠꯁ ꯁ꯭ꯇꯥꯔꯠ ꯋꯤꯠ ꯂꯋꯔ ꯀ꯭ꯂꯥꯁ ꯍꯥꯏꯔꯒ ꯀꯣ ꯂꯋꯥꯔ ꯀ꯭ꯂꯥꯁꯕꯨ ꯑꯃꯨꯛꯀ ꯄꯤ ꯇ꯭ꯔꯥꯏ ꯇꯧꯅꯤꯡꯉꯥꯏ ꯄꯤꯒꯅꯤꯕ ꯗꯥꯏꯔꯦꯛ ꯅꯪꯕꯨ ꯏꯂꯕꯦꯟ ꯇꯨꯋꯦꯜꯐ ꯇꯝꯅꯤꯡꯉꯥꯏ ꯏꯂꯚꯦꯟ ꯇꯨꯋꯦꯜꯐ ꯈꯈꯣꯏꯕꯨ ꯄꯥꯏꯅꯤꯡꯉꯥꯏ ꯄꯤꯔꯔꯣꯏ ꯁꯥꯔꯗꯤꯞꯀꯦꯠ ꯂꯩꯇ꯭ꯔꯗꯤ
ꯎꯝ
ꯑꯩꯁꯨ ꯅꯍꯥꯟ ꯑꯦꯛꯁꯄꯤꯔꯤꯌꯦꯟꯁ ꯑꯃ ꯂꯩꯕ ꯁ꯭ꯀꯨꯜ ꯑꯃꯗ ꯑꯗꯨ ꯑꯩꯗꯤ ꯃꯅꯤ ꯄꯨꯔꯊꯣꯛꯈ꯭ꯔꯕꯒꯤ ꯑꯦ ꯊꯣꯛꯈ꯭ꯔꯕꯒꯤ ꯑꯗꯨꯗꯨꯁꯨ ꯇꯧꯗꯦꯗ ꯂꯥꯛꯑꯣꯅꯗꯤ ꯍꯥꯏꯕ ꯑꯗꯨ ꯂꯧꯔꯛ ꯄꯖ ꯅꯪꯕꯨ ꯍꯣꯏ ꯅꯪ ꯉꯝꯃꯦ ꯍꯥꯏꯕꯨ ꯑꯩꯈꯣꯏ ꯈꯪꯉꯦ ꯑꯗꯨ ꯑꯣꯏꯔꯁꯨ ꯄꯦꯄꯔ ꯂꯩꯇꯕꯒꯤꯀꯣ ꯑꯗꯨꯝ ꯑꯁꯤꯗ ꯇ꯭ꯔꯥꯏ ꯇꯧꯑꯣ ꯇ꯭ꯔꯥꯏ ꯇꯧꯔ ꯊꯥ ꯑꯃ ꯑꯅꯤ ꯇꯧꯔꯒ ꯑꯗꯨꯝ ꯑꯗꯨ ꯂꯧꯕ ꯌꯥꯔꯅꯤꯅ ꯑꯗꯨꯝ ꯍꯥꯏꯕ
ꯎꯝ ꯂꯣꯏꯅ ꯄ꯭ꯔꯨꯐ ꯗꯔꯀꯥꯔ ꯂꯩꯕꯅꯤꯅꯀꯣ ꯍꯟꯅꯛꯇꯤ
ꯎꯝ ꯂꯦꯡꯃꯥꯏ ꯑꯣꯏꯔꯝꯒꯅꯤꯀꯣ ꯅꯪꯁꯦ
ꯎꯝ ꯅꯠꯇꯦ
ꯑꯣ ꯑꯆꯥꯥ ꯊꯩ ꯃꯩꯗꯤꯗꯤ ꯂꯦꯎꯃꯥꯏꯔ ꯔꯣꯡꯃꯥꯏꯅꯤ ꯀꯣ ꯑꯗꯨꯤꯗꯤ
ꯑꯥꯎ ꯃꯥꯅꯦ ꯃꯥꯅꯦ
ꯎꯝ ꯈꯪ ꯈꯪꯉꯤ ꯀꯟꯐ꯭ꯌꯨꯁ ꯆꯈ꯭ꯔꯕ
ꯎꯝ ꯎꯝ
ꯑꯗꯨꯗꯤ ꯍꯧꯖꯤꯛꯇꯤ ꯎꯝ ꯑꯥ ꯍꯧꯖꯤꯛꯇꯤ ꯑꯗꯨꯝ ꯐ꯭ꯔꯤꯗ ꯊꯕꯛ ꯌꯦꯡꯒ ꯑꯗꯨꯝ ꯂꯩꯈ꯭ꯔꯦꯀꯣ ꯑꯗꯨꯗꯤ ꯅꯪ
ꯑꯥ ꯅꯨꯃꯤꯠ ꯃꯔꯤ ꯃꯉꯥ ꯂꯩ ꯑꯣꯏꯔꯦ ꯐ꯭ꯔꯤꯗ ꯂꯩꯕ
ꯑꯣ
ꯑꯗ ꯄꯦ ꯍꯦꯛ ꯄꯤꯕ ꯉꯁꯤꯒꯨꯝꯕ ꯄꯦꯗ ꯄꯤꯔꯒ ꯍꯌꯦꯡꯒꯨꯝꯕꯁꯦ ꯑꯩ ꯂꯦꯞꯄꯒꯦꯅ ꯑꯗꯨꯝ ꯂꯦꯞꯈ꯭ꯔꯕ ꯃꯣꯏꯗ
ꯑꯧ ꯑꯣ ꯃꯣꯏ ꯑꯩꯉꯣꯟꯗꯁꯨ ꯍꯥꯏꯈ꯭ꯔꯕ꯭ꯔꯥ
ꯎꯝ
ꯑꯣ ꯑ ꯑꯗꯨ ꯄꯦꯄꯔꯗꯤ ꯄꯤꯌꯦꯀꯣ
ꯃꯣꯏꯒꯤ ꯃꯣꯏꯒꯤ ꯀꯩꯅꯣ ꯍꯧꯖꯤꯛ ꯀꯣꯆꯤꯡ ꯇꯧꯕꯒꯤꯁꯦ
ꯍꯣꯏ
ꯑꯩꯒꯤ ꯈꯪꯗꯦ ꯄꯤꯌꯨ ꯍꯥꯏꯔꯗꯤ ꯄꯤꯒꯔ ꯑꯗꯨꯒꯨꯝꯕ ꯀꯩꯀꯥ ꯀꯩꯅꯣ ꯇꯧꯕꯤꯗ꯭ꯔꯦ ꯑꯩꯗꯤ ꯃꯣꯏꯒꯤ ꯄꯦꯗꯣ ꯑꯗꯨꯝ ꯅꯨꯡꯉꯥꯏꯅꯗ꯭ꯔꯦꯕ ꯑꯗꯨꯒ ꯑꯗꯒꯤ ꯑꯩ ꯁꯤꯒꯤꯗꯤ ꯏꯁꯇꯨꯗꯤꯑꯣ ꯆꯂꯦ ꯂꯩꯕ ꯉꯝꯃꯔꯣꯏꯅ ꯄꯣꯠ ꯆꯩ ꯄꯦꯛ ꯇꯧꯔꯒ ꯍꯌꯦꯡꯒꯨꯝꯕ ꯑꯗꯨꯝ ꯆꯠꯈ
ꯑꯣ ꯅꯨꯡꯉꯥꯏꯇꯦꯅꯦ
ꯅꯦꯒꯣꯁꯦꯕꯜ ꯑꯣꯏꯔꯗꯤ ꯈꯔ ꯂꯩꯕ ꯌꯥꯕ
ꯎꯝ
ꯎꯝ ꯃꯣꯏꯒꯤ ꯄꯦꯗꯨꯁꯨ ꯌꯥꯝ ꯗꯤꯂꯦ ꯇꯧꯔꯒ ꯄꯤꯌꯦꯕ ꯍꯟꯗꯛꯁꯦ
ꯑꯣ
ꯑꯗ ꯊꯥꯗ ꯑꯃ ꯂꯣꯏꯔꯒ ꯊꯥ ꯇꯪꯈꯥꯏ ꯑꯃꯨꯛ ꯆꯪꯕꯀꯥꯟꯗ ꯄꯦꯗꯣ ꯄꯤꯕ
ꯇꯪꯈꯥꯏꯒꯤꯗꯗꯤ ꯑꯗꯨꯝ ꯌꯥꯔꯦ ꯑꯗꯨꯝ ꯇꯣꯛꯅꯔꯁꯦ ꯄꯗꯣ ꯑꯗꯨꯝ ꯅꯨꯡꯉꯥꯏꯇ꯭ꯔꯦ ꯇꯧꯛꯑꯒꯦ ꯂꯦꯞꯄꯒꯦ ꯑꯇꯣꯞꯄ ꯌꯦꯡꯈ꯭ꯔꯣꯅ ꯂꯦꯞꯄ
ꯑꯣ ꯑꯩꯈꯣꯏ ꯏꯁꯇꯦꯠ ꯑꯥ ꯑꯇꯣꯞꯄ ꯏꯁꯇꯦꯠꯇ ꯁꯔꯐ ꯇꯧꯔꯤ ꯁꯦꯂꯔꯤꯒꯤ ꯄ꯭ꯔꯣꯕ꯭ꯂꯦꯝꯗꯤ ꯂꯩꯇꯕ ꯃꯥꯜꯂꯤꯗ ꯑꯗꯨꯝ ꯃꯇꯝꯗꯥ ꯄꯤꯕ ꯃꯥꯜꯂꯦ ꯗꯦꯠ ꯋꯥꯟꯒꯨꯝꯕ ꯅꯠꯇ꯭ꯔꯒ ꯗꯦꯠ ꯊꯥꯔꯇꯤꯒꯨꯝꯕꯗꯀꯣ
ꯎꯝ
ꯍꯦꯛ ꯍꯦꯛ ꯑꯗꯨꯝ ꯄꯤꯕꯅꯤꯗ
ꯃꯔꯨꯞ ꯃꯔꯨꯞ ꯌꯥꯎꯔꯔꯒ ꯑꯩꯈꯣꯏ ꯏꯃꯨꯡꯒꯤ ꯃꯔꯨꯞ ꯑꯃ ꯂꯩꯌꯦꯕ
ꯎꯝ
ꯑꯗꯨꯗꯣ ꯈꯔ ꯑꯣꯏꯔꯁꯨ ꯇꯧꯅꯤꯡꯉꯥꯏꯅꯗꯤ ꯇꯧꯕꯅꯦꯕ ꯑꯅꯥꯕ ꯀꯩꯀꯥ ꯂꯩꯕꯒꯤ ꯄꯩꯁꯥꯁꯦ ꯈꯔ ꯋꯥꯕ ꯍꯟꯗꯛꯁꯦ
ꯑꯗꯒꯤ ꯑꯗꯨ ꯇꯧꯔꯒ ꯌꯥꯗꯕꯒꯤ ꯑꯗꯨꯝ ꯇꯧꯅꯔꯦ
ꯑꯥꯎ
ꯅꯪꯗꯤ ꯍꯧꯖꯤꯛꯇꯤ ꯀꯔꯤ ꯀꯔꯤ ꯊꯕꯛ ꯇꯧꯔꯒ ꯂꯩꯕ꯭ꯔꯥ
ꯑꯩꯗꯤ ꯊꯕꯛ ꯇꯧꯗꯣꯗ ꯍꯧꯖꯤꯛꯇꯤ ꯑꯩ ꯐ꯭ꯔꯤꯗ ꯂꯩꯌꯦ
ꯑꯣ ꯌꯨꯝ ꯄꯥꯜꯂꯕ꯭ꯔꯥ ꯗꯨꯕꯤ
ꯍꯣꯏ ꯑꯩꯒꯤ ꯅꯨꯄꯥꯅ ꯊꯕꯛ ꯇꯧꯋꯦ ꯑꯩꯗꯤ ꯇꯧꯗꯦ ꯍꯧꯖꯤꯛꯇꯤ
ꯑꯗꯨ ꯑꯗꯨ ꯃꯥꯟꯕ ꯅꯪꯒꯤ ꯋꯥꯔꯤꯗꯣ
ꯍꯣꯏ
ꯎꯝ
ꯊꯕꯥꯛ ꯇꯧꯗ꯭ꯔꯦ ꯍꯧꯖꯤꯛꯇꯤ ꯅꯣꯏꯒꯤ ꯅꯣꯏꯗꯤ ꯅꯨꯄꯥ ꯑꯣꯏꯕꯅꯤꯅ ꯅꯨꯄꯥꯅ ꯊꯕꯛ ꯇꯧꯒꯗꯕꯀꯣ
ꯇꯧꯕ ꯇꯥꯕꯅꯦ
ꯁꯨꯃꯥꯏꯅ ꯋꯥꯔꯤ ꯁꯥꯕꯒꯨꯝꯕ ꯈꯣꯠꯄ ꯑꯗꯨꯗꯤ ꯄ꯭ꯔꯣꯕ꯭ꯂꯦꯝ ꯂꯩꯔꯣꯏꯀꯣ ꯑꯗꯨꯗꯤ
ꯍꯣꯏ ꯑꯁꯤ ꯑꯦꯄ꯭ꯂꯤꯀꯦꯁꯟ ꯌꯨꯁ ꯇꯧꯕꯒꯤ
ꯃꯥꯕꯨꯁꯨ ꯇꯧꯑꯣ ꯇꯧꯑꯣ ꯍꯥꯏꯕꯅꯦ ꯑꯩꯅ
ꯎꯝ ꯐꯩꯌꯦ ꯐꯩꯌꯦ ꯑꯗꯨ ꯑꯣꯏꯔꯗꯤ ꯇꯥ ꯃꯤ ꯈꯔꯗꯤ ꯈꯔ ꯀꯔꯤ ꯍꯥꯏꯁꯤꯔꯥ ꯁꯥꯊꯤꯕ ꯃꯤꯁꯨ ꯈꯔ ꯂꯩꯌꯦꯅ
ꯑꯣ
ꯑꯉꯥꯡꯒꯨꯝꯕꯗꯤ ꯂꯩꯔꯕ꯭ꯔꯥ ꯑꯗꯨꯗꯤ
ꯑꯩꯒꯤ ꯅꯨꯄꯥꯗꯤ ꯁꯥꯊꯤꯗꯦꯗ ꯑꯗꯨꯝ ꯃꯁꯨ ꯉꯥꯡꯂꯒ ꯂꯩꯔꯤꯅꯤꯗ
ꯑꯉꯥꯡꯒꯨꯝꯕꯗꯤ ꯂꯩꯔꯕ꯭ꯔꯥ ꯑꯗꯨꯗꯤ
ꯂꯩ ꯂꯩꯇ꯭ꯔꯤꯌꯦ
ꯑꯠꯆꯥ ꯌꯥꯝ ꯐꯩ
ꯑꯣ
ꯆꯍꯤ ꯀꯌꯥꯃꯨꯛꯗꯤ ꯁꯨꯔꯦ ꯌꯨꯝ ꯄꯥꯟꯕ
ꯀꯨꯟꯃꯉꯥꯇꯅꯤꯗ
ꯑꯗꯨꯗꯤ ꯑꯩꯈꯣꯏꯗꯒꯤꯗꯤ ꯁꯤꯅꯤꯌꯔ ꯑꯣꯏꯔꯝꯈ꯭ꯔꯅꯤ
ꯍꯣꯏ ꯅꯣꯏ ꯑꯩꯉꯣꯟꯗꯗꯤ ꯁꯤꯅꯤꯌꯔ ꯑꯣꯏꯔꯝꯒꯅꯤꯗ ꯂꯧꯁ꯭ꯌ ꯃꯤꯃꯤ ꯃꯩꯊꯅ ꯃꯒꯤ
ꯆꯍꯤ ꯀꯌꯥꯗ ꯌꯨꯝ ꯄꯥꯟꯕꯅ
ꯑ ꯍꯔꯇꯤ
ꯊꯥꯔꯇꯤꯗ ꯌꯥꯝ ꯊꯤꯅ ꯍꯜꯂꯦ ꯑꯗꯨꯗꯤ ꯑꯩꯗꯤ ꯇ꯭ꯋꯦꯟꯇꯤ ꯁꯚꯦꯟ
ꯑ ꯑꯣ ꯉꯜꯂꯤꯌꯦꯦ ꯑꯗꯨꯗꯤ ꯅꯪ ꯅꯪꯅ ꯇꯧꯅꯤꯡꯕ ꯂꯣꯏꯅꯃꯛ ꯇꯧꯕ ꯌꯥꯔꯤꯌꯦ
ꯎꯝ
ꯏꯃꯥ ꯑꯣ ꯉꯥꯏꯈꯣ
ꯅꯪꯅ ꯍꯦꯟꯅ ꯅꯨꯡꯉꯥꯏꯔꯦꯗ
ꯑꯁ ꯑꯥ ꯅꯣꯏ ꯑꯗꯨꯝ ꯈꯟꯕ ꯌꯥꯅꯤ
ꯈꯟꯁꯨ ꯈꯟꯕ ꯌꯥꯔꯦ ꯑꯩꯁꯨ ꯄꯩꯁꯥ ꯀꯩꯅꯣ ꯀꯟꯅ ꯇꯧꯔꯤ ꯕꯤꯅꯦ ꯑꯩ ꯅꯨꯄꯥꯗ ꯍꯥꯏꯈ꯭ꯔꯕꯅꯦ ꯑꯩꯁꯨ ꯄꯩꯁꯥ ꯀꯟꯅ ꯑꯁꯤꯗ ꯇ ꯇꯥꯟꯔꯒ ꯂꯩꯔꯤ ꯍꯥꯏꯅ
ꯃꯣꯏꯗꯁꯨ ꯑꯗꯨꯝ ꯁꯤꯖꯤꯟꯅꯍꯟꯕ ꯌꯥꯕꯅꯤꯗ ꯁꯤꯒꯤ ꯀꯦꯁꯟꯆꯦ
ꯀꯥꯟꯅꯕ ꯐꯪꯕ ꯈꯛꯇꯅꯤꯅ
ꯎꯝ ꯎꯝ ꯎꯝ
ꯀꯩꯁꯨ ꯇꯧꯅꯤꯡꯉꯥꯏ ꯂꯩꯇꯕ ꯃꯇꯝꯗ ꯋꯥꯔꯤꯁꯨ ꯁꯥꯕ ꯐꯪꯕ ꯏꯁꯇ꯭ꯔꯦꯟꯖꯔꯁꯤꯡ ꯑꯣꯏꯔꯁꯨ
ꯍꯣꯏ ꯁꯣꯝꯗ ꯋꯥꯔꯤ ꯉꯥꯛ ꯁꯥꯟꯅꯈꯤꯒꯦ ꯋꯥꯔꯤ ꯁꯥꯔꯤꯅꯦ ꯃꯥꯕꯨ ꯋꯥꯔꯤ ꯁꯥꯠꯁꯦ ꯍꯥꯏꯔꯒ ꯅꯪ ꯁꯥꯕꯤꯌꯣ ꯅꯪ ꯁꯥꯕꯤꯌꯣ ꯍꯥꯏꯕꯒꯤ ꯑꯩꯅ ꯋꯥꯔꯤ ꯁꯥ ꯁꯔꯒ ꯂꯩꯕꯅꯦ
ꯄꯩꯁꯥꯁꯨ ꯐꯪꯍꯧꯕ
ꯄꯩꯁꯥꯁꯨ ꯐꯪꯕ ꯍꯣꯏ ꯑꯁ ꯐꯪꯕꯗ ꯌꯥꯝ ꯍꯔꯥꯎꯕꯅꯤꯗ ꯑꯩ ꯅꯍꯥꯟ ꯄꯥꯏꯅꯨ
ꯑꯃꯨꯛ ꯆꯥꯡꯗꯤ ꯐꯪꯈ꯭ꯔꯦ ꯅꯪꯗꯤ
ꯑꯁ ꯑ ꯌꯥꯝꯗꯦ ꯌꯥꯝꯗ꯭ꯔꯁꯨ ꯑꯩꯒꯤ ꯀꯩꯅꯣꯒꯤꯗꯤ ꯐꯪꯕ ꯑꯦ ꯅꯨꯃꯤꯠ ꯑꯅꯤꯎꯃ ꯃꯤꯠ ꯑꯅꯤ ꯑꯍꯨꯝꯒꯤ ꯆꯥ ꯊꯥꯛꯄꯗꯤ ꯐꯪꯏꯤꯅ ꯑꯩꯈꯣꯏ ꯆꯥ ꯊꯛꯄꯁꯤꯅ ꯆꯥꯝꯃꯒꯨꯝꯕꯀꯣ
ꯑꯥ
ꯆꯥꯝꯃ ꯆꯥꯝꯃꯒꯨꯝꯕ ꯑꯍꯨꯝꯒꯨꯝꯕ ꯐꯪꯕ
ꯑ ꯑꯥ
ꯌꯥꯝ ꯅꯨꯡꯉꯥꯏꯕꯅꯤ ꯑꯩꯗꯤ ꯅꯨꯡꯗꯥꯥꯡꯉꯥꯏꯅ ꯉꯁꯤꯗꯤ ꯑꯩꯒꯤ ꯄꯩꯁꯥꯗ ꯆꯥ ꯊꯛꯀꯅꯤ ꯍꯥꯏꯔꯒ ꯊꯛꯄꯅꯦ ꯉꯁꯤꯗꯤ ꯑꯩ ꯅꯪꯕꯨ ꯗꯤꯁꯇꯔꯕ ꯇꯧꯔꯣꯏ ꯑꯩꯒꯤ ꯆꯥ ꯊꯛꯀꯦ ꯍꯥꯏꯔꯒ ꯃꯥꯁꯨ ꯅꯣꯛꯈ꯭ꯔꯒ ꯂꯩꯕꯅꯦ
ꯑꯗꯨ ꯇꯕ ꯇ
ꯎꯝ ꯃꯔꯛ ꯃꯔꯛꯇꯗꯤ ꯃꯣꯏꯒꯤꯁꯨ ꯀꯣ
ꯎꯝ
ꯂꯧꯕ ꯌꯥꯝꯕ ꯌꯥꯝꯗꯕ ꯅꯠꯇꯦ ꯑꯗꯨ ꯑꯩꯈꯣꯏ ꯏꯁꯥꯅ ꯑꯗꯨꯝ ꯇꯥꯟꯕꯩꯗꯤ ꯅꯨꯡꯉꯥꯏꯕ ꯑꯃ ꯂꯩꯕ
ꯎꯝ
ꯑꯩꯁꯨꯅꯍꯥꯟ ꯊꯕꯛ ꯇꯥꯎ ꯇꯧꯔꯒ ꯏꯟꯗꯤꯄꯦꯟꯗꯦꯟꯗ ꯑꯗꯨꯝ ꯇꯧꯔꯒ ꯂꯨꯍꯣꯡꯕ ꯀꯥꯟꯗ ꯊꯕꯛ ꯇꯧꯗꯕꯗꯣ ꯈꯔ ꯃꯤꯉꯣꯟꯗ ꯗꯤꯄꯦꯟ ꯇꯧꯕꯗꯣ ꯑꯗꯨꯒꯤ ꯐꯤꯂꯤꯡ ꯑꯃꯗꯤ ꯂꯥꯛꯑꯦꯕ ꯑꯩꯈꯣꯏ ꯅꯨꯄꯤ ꯑꯣꯏꯕꯒꯤꯀꯣ ꯅꯨꯄꯥꯒꯤ ꯈꯨꯟꯗ ꯂꯥꯛꯑꯦ ꯑꯩꯈꯣꯏꯅ ꯄꯩꯁꯥ ꯄꯨꯔꯛꯈ꯭ꯔꯦ ꯑꯗꯨꯒꯨꯝꯕ ꯐꯤꯂꯤꯡ ꯂꯩꯁꯨ ꯂꯩꯇꯦꯗ ꯑꯗꯨ ꯑꯣꯏꯔꯁꯨ ꯏꯊꯟꯇ ꯑꯗꯨꯝ ꯈꯟꯥꯟꯕꯗꯣ ꯑꯁ ꯅꯍꯥꯟꯗꯤ ꯑꯩꯅ ꯑꯗꯨꯝ ꯃꯤꯉꯣꯟꯗ ꯄꯤꯔꯒ ꯏꯄꯥ ꯃꯌꯥꯒꯤ ꯑꯗꯨꯝ ꯂꯩꯕꯅꯤ ꯍꯧꯖꯤꯛꯇꯤ ꯃꯣꯏꯉꯣꯟꯗ ꯑꯩ ꯀꯔꯤ ꯀꯔꯤ ꯇꯧꯅꯤꯡꯅꯁꯨ ꯍꯪꯉꯤꯅꯤꯀꯣ ꯍꯥꯏꯕ ꯋꯥꯈꯜꯗꯣ ꯑꯗꯨꯝ ꯂꯥꯛꯑꯦꯕ
ꯎꯝ ꯑꯗꯨꯝ ꯂꯥꯛꯄ ꯇꯥꯔꯅꯦ
ꯑꯗꯨ ꯑꯩꯈꯣꯏꯅ ꯄꯩꯁꯥ ꯑꯃꯁꯨ ꯑꯅꯤ ꯁ ꯇꯥꯟꯗꯗꯤ ꯌꯥꯝ ꯅꯨꯡꯉꯥꯏꯕꯗꯣ ꯐꯤꯂꯤꯡꯁꯨ ꯑꯃꯅꯤ
ꯑꯗꯨꯁꯨ ꯅꯨꯡꯉꯥꯏꯕꯅꯤꯅꯦ
ꯎꯝ ꯅꯪ ꯆꯍꯤ ꯊꯇꯤꯁꯨ ꯁꯨꯗ꯭ꯔ ꯁꯨꯗ꯭ꯔ